ꯍꯦꯜꯂꯣ ꯑꯥ ꯍꯧꯖꯤꯛꯇꯤ ꯇꯥꯔꯕꯣ
ꯑꯧ ꯇꯥꯔꯦ ꯇꯥꯔꯦ ꯅꯪꯁꯨ ꯇꯥꯔꯦꯀꯣ
ꯍꯧꯖꯤꯛꯇꯤ
ꯑꯩ ꯋꯥꯔꯤ ꯂꯤꯕꯤꯒꯦ ꯍꯥꯏꯕ ꯅꯣꯛꯅꯤꯡꯕ ꯋꯥꯔꯤ
ꯑꯥ
ꯑꯃꯥꯗꯣ
ꯑꯥ
ꯑꯥ ꯍꯧꯖꯤꯛ ꯑꯪꯀꯜꯒꯤ ꯅꯨꯄꯤꯗꯣ ꯅꯣꯡꯃꯥꯁꯦ
ꯎꯝ
ꯅꯨꯄꯥ ꯑꯃꯒ ꯇꯧꯕ ꯃꯥꯜꯂꯦꯕ ꯑꯗꯨꯒ ꯅꯨꯄꯥ ꯑꯃꯒꯤ ꯋꯥꯔꯤ ꯁꯅꯕ ꯃꯥꯜꯂꯦꯕ ꯃꯥꯁꯦ ꯃꯤ ꯃꯌꯥꯝ ꯁꯥꯟꯅꯕꯅꯦꯕ ꯈꯪꯅꯗꯕ ꯑꯟꯅꯣꯟ
ꯑꯧ ꯍꯣꯏ
ꯑꯗꯨꯒ ꯃꯥ ꯗꯣ ꯁꯨꯃꯥꯏꯅ ꯋꯥꯔꯤꯁꯦ ꯃꯥꯁꯦ ꯑꯩ ꯑꯥ ꯍꯦꯠ ꯍꯦꯠꯄ ꯁꯥꯔꯣꯏ ꯑꯦꯁꯤꯁꯇꯦꯟ ꯄ꯭ꯔꯣꯐꯦꯁꯔꯒꯤ ꯅꯨꯄꯤꯅꯦꯒ ꯇꯧꯔꯒ ꯋꯥꯔꯤ ꯂꯤꯌꯦ ꯍꯥꯏꯌꯦꯦ
ꯑꯥ
ꯑꯗꯨꯒꯤ ꯃꯥꯗꯣ ꯑꯩꯒꯤ ꯅꯨꯄꯥꯗꯣ ꯍꯧꯖꯤꯛ ꯃꯩꯅ ꯇꯧꯔꯒ ꯂꯩꯑ ꯑꯁꯤ ꯁꯕꯖꯦꯛ ꯂꯧꯋꯦ ꯀꯥꯏꯅ ꯋꯥ ꯌꯥꯝ ꯉꯥꯡꯉꯦ ꯍꯥꯏꯌꯦ
ꯑꯣ
ꯑꯗꯨꯒꯤ ꯅꯨꯄꯥꯗꯨꯅ ꯑꯩꯉꯣꯟꯗ ꯍꯥꯏꯔꯛꯑꯦꯕ ꯑꯩꯁꯦ ꯅꯣꯡꯃ ꯅꯨꯄꯤ ꯑꯃ ꯎꯝ ꯑꯦꯁꯤꯁꯇꯦꯟ ꯄ꯭ꯔꯣꯐꯦꯁꯔꯒꯤ ꯅꯨꯄꯤꯅꯦꯅ ꯀꯣꯜ ꯇꯧꯕ ꯐꯪꯉꯤꯅꯦꯅ ꯍꯥꯏꯕ ꯑꯦ ꯃꯥꯗꯣ ꯑ ꯃꯕꯥꯅꯤ ꯍꯧꯖꯤꯛꯀꯥꯟ ꯀꯔꯝꯍꯥꯏꯅ ꯇꯧꯋꯦ ꯍꯥꯏꯕ꯭ꯔꯥ ꯏꯆꯦ ꯑꯣꯏꯅꯤꯡꯉꯥꯏ ꯌꯥꯝ ꯃꯥꯜꯂꯦꯗꯅ ꯑꯩꯅ ꯍꯥꯏꯔꯝ
ꯑꯥ
ꯏ ꯃꯥꯕꯥꯅꯤꯁꯦ ꯍꯟꯗꯛ ꯅꯍꯥꯟꯗꯣ ꯌꯨꯝ ꯂꯥꯛꯑꯦ ꯍꯥꯏꯌꯦ ꯁꯝꯃꯔ ꯑ ꯑꯣꯏ ꯃꯦ ꯖꯨꯟ ꯁ꯭ꯋꯥꯏꯗ ꯑꯗꯨꯒ ꯑ ꯂꯥꯛꯑꯦ ꯑ ꯑꯗꯨꯒ ꯑ ꯃꯥꯒꯤ ꯅꯨꯄꯥꯁꯦ ꯑꯃꯨꯛꯀ ꯍꯟꯈ꯭ꯔꯦꯅ ꯍꯥꯏꯌꯦ ꯍꯥꯏꯑꯦ
ꯑ
ꯑꯗꯨꯒꯤ ꯑꯉꯥꯡ ꯄꯣꯛꯅꯤꯡꯉꯥꯏ ꯃꯇꯝꯗ ꯑꯃꯨꯛꯀ ꯂꯥꯛꯀꯅꯤꯅꯤ
ꯑꯥ
ꯅꯨꯄꯥꯁꯦ ꯌꯥꯝ ꯐꯩꯌꯦ ꯎꯝ ꯃꯥꯒꯤ ꯑꯦꯛꯁ ꯗꯨ ꯂꯩꯥꯑꯦ ꯑꯗꯨ ꯑꯩꯒꯤ ꯑꯦꯛꯁ ꯇꯨꯝꯒ ꯍꯩꯔꯗꯤ ꯑꯩꯒꯤ ꯅꯨꯄꯥꯁꯦ ꯌꯥꯝꯅ ꯐꯩꯌꯦ ꯃꯃꯥꯁꯦ ꯌꯥꯝꯅꯁꯨ ꯃꯥꯕꯨ ꯅꯨꯡꯁꯤꯌꯦꯝ ꯂꯨꯅ ꯇꯧꯕꯤꯌꯦꯅ ꯍꯥꯏꯌꯦ ꯍꯥꯏꯌꯦ
ꯑꯥ ꯑꯣꯃꯥ ꯒꯤ ꯑꯩꯩꯀꯣꯏ ꯑꯩꯈꯣꯏ ꯑꯪꯀꯜ ꯗꯣ ꯃꯥꯒꯤ ꯑꯦꯛꯁꯀꯤ ꯋꯥꯔꯤꯁꯤꯡꯁꯨ ꯑꯩꯈꯣꯏ ꯑꯩꯈꯣꯏ ꯆꯤꯆꯦ ꯗ ꯑꯥ ꯍꯦꯜꯗꯤ ꯏꯜꯗꯤ ꯂꯤ ꯂꯤꯕꯥ ꯃꯥꯜꯂꯦ ꯀꯣ ꯐꯖꯅ
ꯀꯥꯔꯤ ꯍꯥꯏꯕ
ꯃꯣꯏ ꯑꯥ ꯑꯥ ꯍꯥꯏꯗꯤ ꯃꯣꯏ ꯃꯦꯔꯤꯠ ꯇꯧꯗ꯭ꯔꯤꯉꯩꯗꯅꯦ
ꯑꯣ
ꯎꯝ ꯎꯝ ꯑꯃꯗ ꯑꯩꯈꯣꯏ ꯆꯦꯆꯦꯗꯣ ꯃꯥ ꯃꯥ ꯃꯉꯣꯟꯗ ꯃꯥꯒꯤ ꯑꯦꯛꯁꯀꯤ ꯋꯥꯔꯤꯁꯨ ꯐꯖꯅ ꯂꯤꯈ꯭ꯔꯕ ꯃꯥꯜꯂꯦ ꯍꯥꯏꯕ ꯑꯩꯈꯣꯏ ꯑꯪꯀꯜꯅ
ꯍꯣꯏꯗ ꯃꯕꯥꯟꯅꯤ ꯑꯅꯤꯃꯛ ꯄꯨꯠ ꯃꯥꯟꯅꯥꯔꯒ ꯂꯤꯔꯝꯃꯅꯤ
ꯑꯥ ꯑꯗꯨꯅ ꯐꯥꯔꯤꯞ
ꯍꯣꯏ ꯑꯗꯨ ꯑꯣꯏꯔꯁꯨ ꯍꯧꯖꯤꯛꯀꯤꯗꯨꯗꯤ ꯈꯛꯅ ꯑꯗꯨ ꯃꯤꯗꯒ ꯄꯛꯉ
ꯑꯗꯨꯅꯤꯕ ꯅꯣꯠꯅꯤꯡꯕꯅ ꯂꯣꯏꯔꯦ
ꯑꯩꯒꯤ ꯅꯨꯄꯥꯗꯣ ꯁꯨꯃꯥꯏꯅ ꯇꯧꯔꯦ ꯁꯨꯃꯥꯏꯅ ꯇꯧꯔꯦꯅꯦ ꯍꯥꯏꯕꯗꯨꯒꯤ ꯑꯩꯅ ꯑꯣ ꯃꯥꯗꯣ ꯍꯟꯗꯛ ꯁꯨꯃꯥꯏꯅ ꯃꯕꯨꯛ ꯀꯥꯡꯉꯒ ꯂꯩꯕꯒꯤ ꯍꯧꯖꯤꯛꯇꯤ ꯃꯥꯗꯣ ꯏꯝꯐꯥꯜꯗ ꯂꯩꯔꯒ ꯇꯧꯕꯅꯦ ꯑꯩꯅ ꯁꯨꯃꯥꯏꯅ ꯋꯥ ꯉꯥꯡꯕꯅꯦꯕ ꯑꯗꯨ ꯑꯥꯗ ꯑꯗꯨꯕꯤ ꯗꯨ ꯅꯨꯄꯥꯅꯤꯁꯨ ꯎꯝ ꯑꯩꯈꯣꯏ ꯀꯜꯒ ꯃꯕꯥꯟꯅꯤꯒꯤ ꯁꯕꯖꯦꯛꯁꯦ ꯃꯥꯟꯅꯕꯗꯒꯤ ꯑꯩꯁꯨ ꯑꯃꯨꯛꯀ ꯀꯣꯜ ꯇꯧꯕꯅꯦꯅ ꯍꯥꯏꯌꯦ ꯑꯗꯨꯒ ꯃꯕꯥꯟ ꯅꯤꯒꯤꯁꯦ ꯑꯗꯨ ꯅꯨꯃꯤꯠꯇ ꯃꯨꯊꯠ ꯇ꯭ꯔꯦ ꯍꯥꯏꯌꯦ ꯀꯣꯜ ꯁꯦ
ꯑꯣ
ꯑꯗꯒꯤ ꯃꯥꯅ ꯋꯥ ꯉꯥꯡꯉꯕ ꯍꯥꯏꯗ ꯏꯃꯥꯟꯗꯕꯒꯤ ꯏꯃꯥ ꯏꯕꯥꯅꯤꯒꯤꯁꯦ ꯂꯣꯏꯁꯤꯜꯂꯁꯦ ꯅꯈ꯭ꯔꯔꯤ
ꯃꯥꯅ ꯍꯩꯕ
ꯑꯥꯍ ꯅꯨꯄꯥ ꯗꯨꯅ
ꯑꯧ ꯑꯣ ꯑꯣꯀꯦ
ꯋꯥ ꯉꯥꯡꯕ ꯃꯥꯏ ꯂꯥꯏ ꯃꯝꯕ ꯗꯒꯤ ꯏꯕꯥꯟꯅꯤꯒꯤ ꯂꫭꫭꯏꯁꯤꯜꯂꯁ‌ꯦ ꯃꯥꯅ ꯋꯥꯔꯤ ꯌꯥꯝꯅ ꯂꯤ ꯏꯌꯦ ꯑꯩꯒꯤ ꯅꯨꯄꯥꯗꯣ ꯌꯥꯝꯅ ꯐꯩꯌꯦ ꯁꯨꯃꯥꯏꯅ ꯇꯧꯋꯦ ꯁꯨꯃꯏꯅ ꯇꯧꯋꯦꯅ ꯉꯥꯡꯉꯦꯅ ꯃꯥ ꯑꯗꯨ ꯅꯨꯄꯥꯒꯤ ꯍꯨꯠꯇ ꯑꫭꯏꯔꯝꯃꯔꯣꯏ
ꯅꯪ ꯅꯨꯄꯥꯒꯤ ꯋꯥꯔꯤ ꯂꯤꯃꯟꯕꯗꯒꯤ ꯃꯥꯏꯁꯨ ꯈꯤꯈ꯭ꯔ ꯃꯥꯜꯂꯦ
ꯑꯧ ꯑꯗꯨꯒ ꯃꯥꯗꯣ ꯑ ꯂꯨꯍꯣꯡꯕ ꯀꯨꯏꯗ꯭ꯔꯤꯌꯦ ꯆꯍꯤ ꯑꯃ ꯑꯅꯤ ꯑꯦ ꯑꯃ ꯈꯛꯇꯪ ꯉꯥꯏꯔꯤꯌꯦ ꯑꯩ ꯂꯨꯍꯣꯡꯕ ꯀꯨꯏꯗ꯭ꯔꯦ ꯗꯨꯒꯨꯝꯕ ꯂꯣꯏꯅꯥꯃꯛ ꯂꯩꯌꯦ ꯍꯥꯌꯦ
ꯑꯥ ꯑꯩꯗꯤ ꯕꯥꯏꯑꯣꯒ꯭ꯔꯥꯐꯤ ꯐꯖꯅ ꯂꯤꯈ꯭ꯔ ꯃꯥꯜꯂꯦ
ꯍꯣꯏ ꯃꯥ ꯑꯗꯨ ꯅꯨꯄꯥꯗ ꯈꯛꯇ ꯑꯣꯏꯔꯔꯣꯏꯕ ꯑꯩꯅ ꯅꯪꯁꯦ ꯋꯥꯔꯤ ꯖꯥꯠ ꯑꯃ ꯂꯤꯕ ꯃꯥꯜꯂꯤꯍꯦ ꯅꯨꯄꯥ ꯑꯃꯅ ꯑꯩ ꯀꯣꯜ ꯇꯧꯕ ꯐꯪꯕ ꯅꯨꯄꯥꯗ ꯇꯧꯋꯦ ꯑꯩꯒꯤ ꯃꯥꯁꯦ ꯃꯊꯥ ꯐꯥ ꯐꯥꯎꯕ ꯃꯥꯜꯂꯦ
ꯑꯥ
ꯋꯥꯔꯤ ꯂꯤꯕ꯭ꯔꯥ ꯋꯥꯔꯤ ꯋꯥꯔꯤ ꯋ-ꯋꯥꯔꯤ ꯇꯧꯔꯒ ꯂꯩꯌꯦ ꯑꯩꯉꯣꯟꯗ ꯑꯗꯨ ꯅꯪ ꯀꯔꯤꯝꯇ ꯄꯥꯈꯠ ꯅꯤꯡꯉꯥꯏ ꯂꯩ ꯇꯦ ꯅꯪꯒꯤ ꯅꯨꯄꯥꯕꯨ ꯅꯪꯅ ꯃꯥꯒꯤ ꯅꯨꯄꯥꯗꯣ ꯃꯥꯕꯨ ꯌꯥꯝꯅꯁꯨ ꯁꯞꯄꯣꯔꯇꯤꯞ ꯑꯣꯏꯌꯦ ꯒ ꯋꯥꯉꯥꯡ ꯍꯥꯏ ꯑꯗꯨꯗꯒꯤ ꯅꯪ ꯃꯄꯅꯤ ꯁꯦ ꯅꯪꯒ ꯅꯨꯄꯥꯒ ꯅꯪꯒ ꯌꯥꯝꯅ ꯅꯨꯡꯁꯤꯕ ꯋꯥꯔꯤꯅꯦꯗꯅ ꯍꯥꯏꯕ ꯃꯥꯗꯣ ꯑꯃꯨꯛꯀ ꯍꯟꯖꯤꯟꯅꯁꯨ ꯂꯩ ꯁꯥꯔꯛꯑꯦ ꯀꯤꯕꯒꯤ ꯃꯥꯜꯂꯦꯕ ꯅꯪꯗꯤ ꯖꯥꯠ ꯖꯥꯠ ꯑꯩꯅ ꯄꯥꯎ ꯇꯥꯔꯦꯅ ꯍꯥꯏꯕꯗꯤ ꯃꯥꯁꯦ ꯌꯥꯝ ꯀꯤꯈꯔꯕ ꯑꯗꯨꯒ ꯑꯩꯗꯣ ꯏꯁꯀ꯭ꯔꯤꯟ ꯔꯤꯀꯣꯠ ꯇꯧꯕꯅꯦ ꯃꫭꯏꯕꯥꯅꯤ
ꯃꯥꯒꯤ ꯍꯥꯏꯗꯤꯅꯦ ꯃꯥꯁꯨ ꯀ ꯋꯥꯔꯤ ꯂꯤꯕ ꯂꯩꯇꯕꯒꯤ ꯌꯥꯝꯅ ꯑ ꯑꯁꯤ ꯈꯛꯇ ꯂꯩꯔꯦꯅ ꯂꯤꯈꯔꯥ ꯃꯥꯜꯂꯦ ꯃꯥꯥꯏꯁꯦ
ꯍꯣꯏ ꯑꯗꯨ ꯃꯤ ꯃꯌꯥꯝ ꯀꯥꯎꯕꯅꯦꯕ ꯃꯥ ꯌꯥꯝꯅ ꯑꯦꯛꯇꯦꯛ ꯑꯣꯏꯕꯗꯣ꯫
ꯃꯤ ꯂꯣꯏꯅ ꯃꯛꯇ ꯂꯤꯈ꯭ꯔ ꯃꯥꯜꯂꯦ ꯁꯤ ꯅꯨꯞ꯫
ꯍꯣꯏ ꯃꯕꯟꯅꯤꯁꯦ ꯌꯥꯗꯕꯅꯦꯕ ꯑꯪꯀꯜꯁꯤꯁꯨ ꯃꯥꯒꯤꯁꯨ ꯆꯞꯃꯟꯅꯕꯅꯦꯕ ꯑꯅꯤꯃꯛ꯫
ꯑꯥ ꯑꯉꯥꯡ ꯃꯆꯥ ꯂꯣꯏꯅꯧ꯫
ꯍꯣꯏ ꯑꯁ ꯈꯤꯠꯇꯦ ꯗꯨ ꯍꯦꯟꯗꯤ ꯍꯟꯖꯟꯕꯅꯤꯍꯦ꯫
ꯑꯦ ꯎꯝ꯫
ꯑꯁꯤꯗ ꯇꯥꯎꯕꯗꯨ ꯇꯥꯎꯕꯗꯨ꯫
ꯃꯥꯗꯤ ꯌꯥꯝꯅꯁꯨ ꯑ ꯃꯁꯤꯗ ꯌꯥꯝꯅꯁꯨ ꯑꯦꯛꯇꯤꯞꯁꯨ ꯑꯣꯏꯕꯅꯤꯅꯦ꯫
ꯍꯣꯏ ꯃꯥꯗꯤ ꯆꯥꯛ ꯍꯦꯟꯖꯥꯡꯒꯨꯝꯕꯁꯨ ꯄꯥꯛꯅ ꯊꯣꯡꯃꯦ ꯑꯗꯨꯗꯒꯤ ꯃꯥꯗꯤ ꯃꯇꯝ ꯌꯥꯝ꯫ ꯑꯝ ꯂꯩꯔꯦꯍꯦ ꯁꯤꯗ꯫
ꯑ ꯃꯥ ꯑ ꯍꯥꯏꯗꯤ ꯍꯧꯖꯤꯛꯇꯤ ꯃꯣꯏ꯫ ꯆꯦꯆꯦ ꯆꯦꯆꯦꯒꯤ ꯌꯨꯝꯗ ꯂꯩꯕꯅꯤꯅꯅꯦ ꯃꯥ꯫ ꯆꯦꯒꯤ ꯌꯨꯝꯗ ꯂꯩꯕꯅꯤꯅ ꯊꯕꯛꯁꯨ ꯂꯩꯇ ꯃꯥꯜꯂꯦ꯫ ꯆꯥꯛ ꯆꯥꯕ ꯅꯠꯇ꯭ꯔꯒ ꯀꯣꯜ ꯇꯧꯕ ꯅꯠꯇ꯭ꯔꯒ ꯑꯉꯥꯡꯁꯦꯟ ꯁꯤꯅ ꯋꯥꯔꯤ ꯂꯤꯕ ꯁꯤ ꯈꯛꯇ ꯂꯩꯒꯔ ꯃꯥꯜꯂꯦ꯫
ꯑꯣ ꯃꯥꯒꯤ ꯌꯨꯝꯗ ꯂꯩꯥꯕꯅꯤꯅ ꯃꯥꯕꯨ ꯊꯕꯛꯁꯨ ꯑꯃ ꯐꯥꯎ ꯇꯧꯍꯟꯗꯦ ꯍꯥꯏꯌꯦ ꯃꯥꯒꯤ꯫ ꯃꯇꯝꯁꯨ ꯂꯥꯛꯁꯨ ꯂꯥꯛꯈ꯭ꯔꯦꯅ ꯃꯥ ꯑꯣ ꯑꯗꯨꯒꯤ꯫ ꯑꯒꯁ ꯇꯥ ꯇꯧꯒꯅꯤ ꯍꯥꯏꯌꯦ꯫
ꯑꯒꯁꯇ꯫
ꯑꯣ꯫
ꯑꯗꯨꯗꯤ ꯀꯨꯏ ꯀꯨꯏꯗ꯭ꯔꯦꯀꯣ ꯀꯨꯏꯗ꯭ꯔꯦ꯫ ꯀꯣ ꯗꯤ ꯑꯁꯤ ꯍꯟꯗꯛ꯫ ꯑꯣ ꯑꯩꯈꯣꯏ ꯑꯪꯀꯜꯗ ꯀꯣꯝꯀꯟ ꯂꯥꯛꯀꯅꯤ ꯍꯥꯏꯕ꯭ꯔꯥ ꯃꯥ ꯑ ꯄꯣꯛꯄ ꯃꯇꯝꯗ꯫
ꯍꯣꯏ ꯂꯥꯛꯀꯅꯤ ꯍꯥꯏꯕꯅꯦ꯫
ꯑꯣ꯫ ꯉꯁꯤꯗꯤ ꯐꯪꯒꯗ꯭ꯔꯥ ꯐꯪꯒꯅꯤꯅ ꯍꯟꯗꯛꯇꯤ ꯍꯥꯏꯗꯤ ꯔꯨꯜꯁꯨ ꯑ ꯑ ꯑꯅꯧꯕ ꯊꯣꯛꯄꯅꯦꯕꯀꯣ ꯑꯗꯨꯅ ꯑꯉꯥꯡꯒꯤ ꯃꯄꯥꯗꯁꯨ ꯂꯤꯐ ꯄꯤꯅꯤ ꯑꯗꯨꯃꯥꯏꯅꯁꯨ ꯍꯥꯏꯕꯅꯤ ꯀꯩꯅꯣ ꯍꯥꯏꯗꯤ ꯋꯥꯟ ꯃꯟꯒꯨꯝꯕꯗꯤ ꯄꯤꯒꯗꯧ ꯃꯥꯜꯂꯦ ꯈꯟꯕꯗ
ꯍꯣꯏ ꯋꯥꯟ ꯃꯟ
ꯎꯝ
ꯈꯪꯗ꯭ꯔꯦꯗ ꯑꯩꯈꯣꯏ ꯑꯪꯀꯜꯒꯤ ꯋꯥꯔꯤꯁꯤ ꯌꯥꯝ ꯅꯣꯛꯅꯤꯡ ꯕ ꯋꯥꯔꯤ ꯇꯥꯕꯅꯦ ꯏꯆꯦ ꯑꯃ ꯑꯥ ꯗꯦꯜꯂꯤ ꯂꯩꯕ ꯏꯆꯦ ꯑꯃ ꯀꯣ ꯂꯤꯕꯥ ꯃꯥꯒꯤ ꯅꯨꯄꯤꯅꯥ ꯊꯥꯕꯤ ꯀꯨꯀꯨꯝꯕꯔꯗꯣ ꯗꯨ ꯋꯥꯔꯤꯗꯣ ꯈꯪꯉꯕ꯭ꯔꯥ ꯏꯆꯦꯅ ꯀꯨꯀꯨꯝꯃꯔ ꯆꯥꯅꯤꯡꯉꯦ ꯍꯥꯏꯕꯗꯒꯤ ꯃꯥꯁꯦ ꯑꯥ ꯄꯨ ꯑꯃ ꯄꯠ ꯇ ꯄꯨꯈꯠ ꯂꯥꯛꯑꯦ ꯍꯥꯏꯌꯦ ꯑꯆꯥꯔꯁꯨ ꯉꯛꯄ ꯅꯨꯄꯥꯅꯤ ꯑꯥ ꯑꯗꯨꯒ ꯏꯆꯦꯗ ꯑꯃꯨꯛꯀ ꯆꯥꯕ ꯍꯦꯟꯗꯤ ꯑꯃꯨꯛꯀ ꯆꯥꯅꯤꯡꯉꯦ ꯍꯥꯏꯕꯅꯦ ꯌꯥꯔꯣ ꯇꯝꯍꯟꯁꯦ ꯍꯥꯏ ꯍꯥꯏꯌꯦ꯫ ꯑꯣ ꯍꯥꯏꯗꯤ ꯑꯦꯁꯤꯁꯇꯦꯟ ꯄ꯭ꯔꯐꯦꯁꯥꯔꯁꯦ ꯑꯁ ꯫ ꯇꯥꯗꯕꯅꯤꯈ ꯇꯥꯃꯟꯗꯔ꯭ꯦ ꯌꯥꯔꯦ ꯅꯡ ꯍꯥꯏꯔꯒ ꯫ ꯑꯩ ꯑꯩꯈꯣꯏ ꯏꯕꯥꯅꯤꯗꯣ ꯅꯣꯛꯄꯅ ꯁꯤꯔꯕꯅꯦ ꯃꯥꯒꯤ ꯋꯥꯔꯤ ꯇꯥꯔꯒꯀꯣ꯫
ꯑꯗꯨꯅꯤ ꯃꯥꯒꯤ ꯋꯥꯔꯤꯁꯤꯡꯗꯣ ꯌꯥꯝꯅꯁꯨ ꯅꯣꯛꯅꯤꯡꯕꯅꯤ ꯃꯥꯗꯤ ꯌꯥꯝꯅ ꯁꯦꯔꯤꯌꯁ ꯑꯣꯏꯕ ꯇꯥꯏꯞ ꯇ ꯑꯗꯨꯒ ꯃꯥꯒꯤ ꯋꯥꯔꯤꯁꯤꯡꯁꯦ ꯅꯣꯛꯅꯤꯡꯕꯅꯥ ꯫
ꯍꯣꯏ ꯑꯗꯨꯒꯤ ꯌꯥꯝꯅ ꯅꯣꯛꯅꯤꯡꯒꯤ ꯑꯩꯁꯨ ꯏꯆꯦ ꯏꯝꯐꯥꯜꯗ ꯂꯩꯕ ꯏ ꯆꯦ ꯑꯃꯥꯗꯨꯨꯒꯥ
ꯑꯥ
ꯋꯥꯔꯤ ꯁꯅꯥꯔꯒ ꯌꯨꯒꯤ ꯋꯥꯔꯤ ꯂꯤꯔꯒ ꯅꯣꯛꯅ ꯅꯣꯛꯑꯒ ꯑꯗꯨꯒ꯫ ꯗꯤꯟꯁꯨ ꯋꯥꯔꯤꯁꯨꯨ ꯂꯤꯔꯒ ꯅꯣꯛꯄ ꯅꯣꯛꯄꯅꯦ ꯅꯍꯥꯟ ꯏꯕꯥꯟꯅꯤ
ꯑꯗꯨꯅꯦ ꯐꯨꯠꯕꯣꯜ ꯌꯦꯡ ꯕꯗꯅꯦ ꯃꯥꯅꯦ ꯃꯥ ꯄꯣꯔꯇꯨꯒꯜ ꯁꯞꯄꯣꯔꯠ ꯇꯧꯋꯦꯕꯀꯣ ꯑꯗꯨꯅ ꯃꯥꯏ ꯃ ꯃꯃꯥꯅꯦ ꯌꯥꯝ ꯋꯥ ꯉꯥꯡꯕꯅ ꯉꯥꯡꯕꯅ ꯉꯥꯡꯕꯅ ꯑꯩꯈꯣꯏ ꯑꯩꯈꯣꯏ ꯃꯃꯥꯗꯣ꯫ ꯆ ꯑꯃꯦ ꯎꯝ ꯇꯃꯦꯡꯂꯣꯡꯗ ꯂꯩꯕꯗꯣ ꯈꯣꯏ ꯃꯃꯥꯅ ꯍꯥꯏꯕ ꯉꯥꯛꯇꯪ ꯉꯥꯛꯇꯪ ꯇꯨꯃꯤꯟ ꯂꯩꯌꯣ ꯐꯖꯅ ꯕꯣꯜꯁꯤ ꯌꯦꯡꯉꯤꯁꯤ ꯐꯥꯏꯅꯦꯜ ꯐꯥꯔꯁ ꯫ ꯇꯪ ꯕꯣꯜꯗꯣ ꯌꯦꯡꯉꯦ ꯑꯗꯨꯒ ꯅꯪ ꯁꯤ ꯃꯦꯠꯁ ꯂꯣꯏꯔꯒ ꯎꯟ ꯑ ꯍꯥꯏꯗꯤ ꯅꯪ ꯅꯥ ꯫ ꯑꯥ ꯅꯪꯅ ꯋꯥꯔꯤ ꯂꯤꯅꯤꯡꯕꯁꯤꯡꯗꯣ ꯂꯤꯔꯣ ꯀꯥꯏꯅ ꯫ ꯅꯣꯛꯅꯤꯡꯕꯅ ꯫
ꯄꯥꯗꯣ ꯄꯣꯔꯇꯨꯒꯜ ꯐꯦꯟꯁ ꯑꯣꯏꯕ ꯃꯥꯜꯂꯦ ꯫
ꯑꯗꯨꯅꯤ ꯌꯥꯝꯅ ꯕꯤꯛ ꯐꯦꯟꯅꯤ ꯃꯥꯏꯁꯦ ꯄꯣꯔꯇꯨꯒꯜꯒꯤꯗꯤ ꯃꯥ ꯁꯤꯁꯨ ꯁꯤꯒꯦ ꯀꯥꯏꯅ꯫
ꯑꯁ ꯑꯗꯨꯗꯤ ꯑꯥ ꯖꯤꯖꯤꯃꯥꯏꯜꯒ ꯃꯃꯤꯒ꯫ ꯑ ꯗꯤꯟ ꯑꯍꯨꯝ ꯑꯣꯏꯕ ꯃꯥꯜꯂꯦꯅꯦ ꯄꯣꯔꯇꯨꯒꯜ ꯐꯦꯟꯁꯦ꯫
ꯑꯥ ꯖꯤꯖꯤ ꯃꯩꯁꯨꯅꯤ꯫
ꯑꯩꯗꯤ
ꯃꯥꯅ ꯁꯨ ꯁꯨ ꯇꯧꯔꯒ ꯂꯩꯕꯅꯦ ꯅꯨꯡꯇꯤ ꯈꯨꯗꯤꯡꯒꯤ꯫
ꯑ ꯏꯆꯦ ꯗꯦꯂꯤꯗ ꯂꯥꯏꯕ ꯏꯆꯦꯒ ꯑꯄꯥꯎꯗꯨꯁꯨ ꯄꯣꯔꯇꯨꯒꯜ ꯐꯦꯟꯁ ꯅꯦꯕꯥ ꯫
ꯑꯗꯨꯅꯤ ꯑꯩꯅ ꯑꯈꯣꯏ ꯑꯡ ꯀꯜ ꯑꯃ ꯂꯩꯕꯗꯣ ꯗꯦꯂꯤꯗ ꯂꯩꯕꯗꯣ ꯃꯥꯅ ꯀꯣꯜ ꯇꯧꯔꯛꯑꯒꯅꯦ ꯑꯩꯉꯣꯟꯗ ꯅꯪ ꯑꯥ ꯀꯔꯤꯒꯤ ꯐꯦꯟ ꯀꯔꯤ ꯀꯔꯤ ꯐꯦꯟꯅꯣ ꯍꯥꯏꯕ ꯑꯩꯅ ꯃꯦꯁꯤꯅꯦ ꯑꯩꯅ ꯃꯦꯁꯤꯅꯤ ꯕ꯭ꯔꯥꯖꯤꯜꯅꯤ ꯀꯥꯏꯔꯒ ꯃꯥꯅ ꯍꯥꯏꯕ꯫ ꯑꯈꯣꯏ ꯇꯤꯝ ꯑꯈꯣꯏ ꯇꯤꯝ ꯑꯞ ꯇꯧꯕ ꯌꯥꯔꯔꯣꯏ꯫ ꯄꯨꯔꯥ ꯔꯥꯏꯕꯦꯜꯔꯤꯅꯤ ꯀꯥꯏꯅ ꯍꯥꯏꯔꯒ ꯃꯥ ꯁꯥꯎꯅꯤꯡꯉꯦ ꯍꯥꯏꯌꯦ꯫ ꯑꯩꯅ ꯃꯦꯁꯤ ꯐꯦꯟ ꯑꯣꯏꯕꯒꯤ
ꯄꯥꯎꯗꯁꯨ ꯑꯝꯇ ꯅꯣꯛꯅꯤꯡꯕꯅꯦ ꯃꯥꯗꯣ ꯕꯣꯜ ꯌꯦꯡꯒꯅꯤꯀꯣ ꯃꯥꯁꯨ ꯃꯥꯁꯦ ꯇꯦꯕ꯭ꯂꯦꯠꯁꯦ ꯄꯥꯏꯑꯌꯦꯕ ꯄꯣꯇꯨꯀꯜꯒꯤ ꯁꯥꯟꯅꯥꯅꯕ ꯅꯨꯃꯤꯠꯗꯤ ꯃꯥꯒꯤꯅꯦ ꯍꯥꯏꯌꯦ ꯑꯗꯨꯗꯤ ꯑꯩꯁꯦ ꯄꯤꯍꯟꯕꯅꯦꯕ ꯑꯗꯨꯒꯤ ꯀꯣꯟꯅꯔꯔ ꯇꯨꯝꯔꯒ ꯀꯣ ꯕꯣꯜ ꯌꯦꯡꯒ ꯇꯣꯡꯔꯝꯕ ꯋꯥꯅꯤ ꯀꯞꯅꯤꯡꯕꯅꯦꯕ ꯅꯍꯥꯟꯃꯨꯛ ꯑꯗꯨꯒ ꯎꯝ ꯔꯤꯌꯦꯜ ꯃꯦꯇ꯭ꯔꯤꯛ ꯈꯣꯏ ꯁꯅꯕ ꯃꯇꯝꯗ ꯃꯥꯎ ꯑꯩꯈꯣꯏꯔꯥꯝ ꯃꯇꯦꯛꯁꯤ ꯁꯤꯗꯧꯔꯦꯕ ꯑꯗꯨꯗꯤ ꯕꯤ ꯃꯥꯁꯦ ꯑꯁꯤꯒꯨꯝꯕ ꯚꯣꯁꯦ ꯑꯣꯏꯔꯔꯣꯏ ꯃꯨꯛ ꯐꯪꯅꯤꯡꯗꯅꯅꯤ
ꯑꯥꯔꯖꯦꯟꯇꯤꯅꯥ ꯍꯦꯛ ꯁꯤꯕ ꯅꯨꯠꯇ ꯑꯣꯛꯁꯊꯥ ꯃꯀꯣꯛ ꯀꯛꯑꯣ ꯁꯥ ꯃꯈꯣꯡ ꯆꯥꯅꯤ ꯍꯥꯏꯌꯦ ꯃ
ꯃꯔꯛ ꯃꯔꯛꯇꯅꯦ ꯌꯥꯝꯅꯁꯨ ꯅꯣꯛꯅꯤꯡꯕꯅꯦ ꯈꯪꯉꯕ ꯃꯥꯏꯁꯦ
ꯑꯣ ꯑꯉꯥꯡ ꯌꯥꯝ ꯃꯥꯥꯟꯕꯅꯦ ꯃꯥ
ꯑꯥ ꯀꯣꯜ ꯇꯧꯔꯒꯅꯦ ꯀꯣꯜ ꯇꯧꯔꯒ ꯀꯔꯤ ꯀꯔꯤꯅꯣ ꯑꯩꯈꯣꯏ ꯑꯩꯈꯣꯏ ꯆꯤꯆꯦꯒꯤ ꯃꯔꯝꯗ ꯀꯣꯝꯄ꯭ꯂꯦꯟ ꯐꯖꯅ ꯇꯧꯔꯒꯅꯦ ꯅꯣꯛꯅꯤꯡꯕꯅ ꯅꯣꯛꯅꯤꯡꯕꯅ ꯅꯣꯏ ꯅꯆꯦꯁꯦ ꯑꯉꯥꯡ ꯃꯥꯜꯂꯤ ꯀꯥꯏꯅ ꯑꯉꯥꯡ ꯃꯥꯥꯟꯕꯗꯤ ꯃꯥꯅꯦꯕꯀꯣ
ꯑꯣ ꯃꯥ ꯑꯉꯥꯡ ꯃꯥꯟꯕꯅꯤ
ꯅꯣꯛꯅꯤꯡꯕꯅꯥ ꯂꯣꯏꯔꯦ
ꯑꯩꯗꯤ ꯃꯕꯥꯅꯤ ꯃꯅꯛꯇ ꯂꯥꯏꯔꯒ ꯅꯣꯛ ꯅꯛꯅꯔꯒ ꯂꯩꯔꯒ ꯅꯣꯛꯅꯤꯡꯕꯅꯦ ꯃꯕꯥꯅꯤ
ꯑꯗꯨꯅꯅꯦ ꯅꯣꯡꯃꯅꯦ ꯑꯩꯈꯣꯏ ꯑꯩꯈꯣꯏ ꯕ꯭ꯔꯗꯔꯗꯣ ꯐꯠꯇꯕꯗꯣ ꯑꯗꯨꯅ ꯃꯣꯏ ꯃꯣꯏ ꯃꯄꯥꯟ ꯊꯣꯛꯑꯦꯕ ꯍꯥꯏꯕꯀꯣ ꯃꯥꯏ ꯃꯥꯏ ꯃꯃꯥꯟꯅꯕꯒꯤ ꯔꯦꯟꯗ ꯆꯠꯂꯦ ꯍꯥꯏꯕꯀꯣ ꯑꯗꯨꯅ ꯃꯣꯏ ꯆꯥꯛ ꯆꯥꯔꯦ ꯍꯥꯏꯌꯦ ꯑꯥ ꯍꯥꯏꯔꯝꯕꯤꯗ ꯍꯥꯏꯔꯝꯕꯤꯗꯕꯗ ꯅꯣ ꯎꯝ ꯎꯝ ꯑꯀꯣ ꯃꯥꯏ ꯔꯦꯟꯗ ꯎꯝ ꯃꯃꯥꯟꯅꯕꯒꯤ ꯔꯦꯟꯗ ꯆꯠꯂꯦ ꯍꯥꯏꯌꯦ ꯑꯗꯨꯅ ꯑꯩꯈꯣꯏ ꯆꯠꯆꯦꯅ ꯉꯥꯡꯉꯦꯍꯦꯛ ꯍꯜꯂꯛꯄꯗꯅꯦ ꯀꯔꯤ ꯆꯠꯂꯤꯅꯣ ꯀꯥ ꯀꯥ ꯀꯔꯤ ꯇꯧꯕ ꯆꯠꯂꯤꯅꯣ ꯀꯥꯏ ꯍꯥꯏꯕꯗꯅꯦ ꯑꯩꯈꯣꯏ ꯑꯩꯈꯣꯏ ꯕ꯭ꯔꯗꯔꯗꯣ ꯇꯤꯛꯀꯣꯛ ꯁꯥ ꯆꯥ ꯆꯥ ꯆꯠꯂꯨ ꯁꯥꯏ ꯑꯥ ꯆꯠꯂꯤ ꯀꯥꯏꯌꯦ ꯑꯗꯨꯈꯣꯏ ꯑꯪꯀꯜꯅ ꯍꯥꯏꯕ ꯄꯤꯀꯣꯛꯀꯤ ꯃꯤꯠꯇꯣ ꯀꯃꯥꯏꯅ ꯇꯧꯋꯤ ꯑꯗꯨꯃꯥꯏꯅ ꯍꯥꯡꯉꯣ
ꯌꯥꯝꯅ ꯅꯣꯛꯅꯤꯡ ꯃꯅꯦ ꯃꯥꯗꯨ ꯄꯨꯔꯥ ꯑꯞꯄꯪꯅꯦꯕ ꯃꯔꯛ ꯃꯔꯛꯇ
ꯃꯆꯤꯟ ꯃꯆꯤꯟ ꯊꯤꯔꯒ ꯑꯗꯨ ꯂꯩꯔꯅꯦ ꯑꯗꯨꯒ ꯑꯀꯣꯝꯒ ꯍꯥꯏꯗꯤ ꯌꯥꯝꯅ ꯃꯥꯏ ꯃꯆꯤꯟ ꯊꯤꯕꯗꯣ
ꯑꯧ
ꯌꯥꯝꯅ ꯏꯖꯤ ꯀꯦꯠꯆꯤꯡ ꯑꯣꯏꯌꯦ ꯍꯥꯏꯕ
ꯑꯣ
ꯑꯥ ꯀꯣꯛꯁꯨ ꯈꯔ ꯆꯥꯛꯄ꯭ꯔꯥ ꯀꯩꯅꯣꯝ ꯇꯧꯕꯅꯤ ꯃꯥꯏꯁꯦ
ꯍꯣꯏ ꯃꯥꯗꯣ ꯌꯥꯝꯅ ꯅꯣꯛꯅꯤꯡꯕꯅꯦ ꯃꯔꯛ ꯃꯔꯛꯇ ꯏꯆꯦꯅ ꯆꯥꯏꯔꯗꯤ ꯌꯨꯗꯤꯌꯣ ꯃꯥꯏ ꯃꯤꯠꯀꯨꯝꯅ ꯀꯣ
ꯑꯥ
ꯅꯣꯛꯅꯤꯡ ꯃꯅꯤꯡ ꯅ ꯃꯤꯠꯇ ꯍꯧꯔꯅꯤꯅ ꯐꯩ ꯐꯩꯔꯥ ꯌꯦꯡꯂꯛꯀꯅꯤ ꯊꯥꯎꯔ ꯌꯥꯝ ꯌꯥꯝ ꯅꯣꯛꯅꯤꯡꯕꯅꯦ ꯃꯥꯕꯨ
ꯑꯥ ꯅꯨꯡꯇꯤ ꯈꯨꯗꯤꯡꯒꯤ ꯃꯣꯏꯗꯤ ꯃꯕꯥꯅꯤꯗꯤ ꯑꯗꯨꯝ ꯈꯠꯅꯔꯒ ꯂꯩꯕ꯭ꯔꯅꯦ
ꯎꯝ ꯈꯠꯅꯗꯦꯗ ꯑꯗꯨꯝ ꯋꯥꯔꯤ ꯂꯤꯕꯗ ꯑꯗꯨꯝ ꯃꯔꯛ ꯃꯔꯛꯇ ꯁꯥꯎꯅꯤꯡꯕ ꯃꯇꯥꯡꯗꯤ ꯂꯩꯥꯕꯅꯤꯅ ꯎꯝ ꯑꯩꯗꯤ ꯅꯣꯛꯄ ꯑꯗꯨꯒ